ꯑꯣ ꯇꯥꯏ ꯇ ꯋꯥꯆꯕꯣ
ꯅꯨꯡꯉꯥꯏꯔꯤꯦ ꯀꯩꯗꯅꯣ
ꯃꯥꯏ ꯅ ꯀ
ꯀꯅꯣ ꯑꯩ ꯁꯨꯝ ꯂꯩꯔꯝꯃꯤ ꯂꯩꯔꯤꯅꯦ ꯒꯦꯝ ꯁꯟꯁꯤꯔꯥ ꯈꯪꯗꯦ ꯇꯧꯔꯤꯁꯦ ꯃꯩ ꯃꯨꯠ ꯃꯩ ꯃꯨꯠꯂꯦꯅꯦ
ꯃ ꯂꯩꯅ ꯀꯩ ꯑꯩꯈ ꯂꯥꯛꯄꯣ ꯑꯩꯈꯣꯏ ꯃꯩ ꯂꯥꯛꯅ ꯃꯨꯠꯇꯦ
ꯑꯣ ꯑꯩꯈꯣꯏ ꯉꯁꯥꯏ ꯄꯨꯡꯅꯤ ꯄꯨꯡ ꯅꯤꯄꯥꯟꯗ ꯑꯩ ꯃꯨꯠꯂꯤꯅꯤꯉꯦ ꯀꯦꯕꯜ ꯇꯤꯡꯕ ꯌꯥꯕ꯭ꯔꯥ ꯀꯔꯤꯅꯤ
ꯑꯦ ꯕꯤꯔꯌꯥꯅꯤ ꯄꯨꯡ ꯀꯌꯥ ꯂꯥꯛꯅꯤ ꯍꯥꯏꯕꯗꯣ
ꯎꯝ ꯃ ꯑꯗꯂꯥꯃꯤ ꯍꯥꯏ ꯂꯥꯛꯀ꯭ꯔ ꯂꯩꯇꯦ
ꯎꯝ ꯇꯤꯚꯤ ꯀꯦꯃꯦꯔꯥ ꯑꯣꯏꯔꯤꯒꯦ
ꯁꯚꯦꯟꯇꯤ ꯁꯚꯦꯟꯗ ꯌꯥꯎꯔꯤꯁꯤꯁ ꯑꯩ ꯉꯁꯥꯏ ꯕꯦꯇꯔꯗ ꯇꯧꯕꯒꯤ
ꯍꯌꯦꯡ ꯅꯪ ꯁꯣꯔꯥ ꯆꯠꯇ꯭ꯔꯥ
ꯆꯠꯇꯣꯏꯅꯦ ꯉꯟꯅ ꯂꯥꯛꯑꯣ ꯍꯥꯏꯖꯜꯂꯤꯏꯅꯦ ꯕꯥꯔꯣ ꯑꯗꯥꯏꯗ ꯂꯣꯏꯅꯤ ꯂꯣꯏꯁꯟꯅꯤ ꯌꯥꯍꯦ
ꯎꯝ ꯑꯩꯗꯤ ꯆꯠꯂꯔꯣꯏ ꯊꯕꯛ ꯂꯩꯔ ꯁꯣꯟ
ꯎꯝ
ꯑꯗꯨꯗꯤ ꯐꯨꯝꯕꯩ ꯍꯥꯏꯗꯥꯅꯦ ꯑꯗꯨꯅꯤ ꯑꯗꯨꯒꯤ ꯍꯪꯒꯦ ꯇꯧꯔꯝꯕꯅꯤ ꯅꯉꯣꯟꯗ ꯄꯥꯏꯞꯇꯨ ꯐꯨꯝꯖꯦꯅ
ꯎꯝ ꯍꯌꯦꯡꯗꯤ ꯌꯥꯔꯔꯣꯏ ꯍꯪꯆꯤꯠ ꯑꯣꯏꯅ ꯇꯧꯔꯒꯦ
ꯑꯣ ꯍꯪꯆꯤꯠꯇꯣ ꯅꯪ ꯅꯣꯏꯗꯥꯒ ꯉꯟꯅ ꯂꯥꯛꯑꯣ
ꯎꯝ ꯏꯟꯖꯥꯡ ꯑꯍꯥꯎꯕ ꯃ ꯊꯣꯡꯉꯝꯃꯣ
ꯊꯣꯡꯗ ꯂꯣꯏꯔꯦ ꯀꯩꯅꯣ ꯀꯩ ꯍꯤꯟꯖꯥꯡ ꯆꯥꯅꯤꯡꯏꯅꯣ
ꯉꯥꯍꯟꯒꯤ
ꯅꯍꯥꯟꯒꯤꯇꯥꯏꯞ ꯇꯧꯖ ꯍꯥꯏꯔꯣ ꯑꯩ ꯀꯥ ꯇꯧꯕꯗ ꯎꯝ ꯂꯣꯏꯦ ꯑꯦ ꯀꯩꯅꯣꯗꯨꯁꯨ ꯗ꯭ꯔꯥꯒꯟ ꯐ꯭ꯔꯨꯠ ꯃꯈꯥꯒꯤꯗꯔ
ꯎꯝ
ꯑꯗꯨꯁꯨ ꯊꯥꯡꯒꯠꯇꯤꯅꯦꯀꯣ ꯃꯈꯥꯗ ꯎꯔꯨꯝ ꯉꯥꯛꯇ ꯐꯪꯕ ꯍꯟꯗꯛ ꯁꯥꯠꯇ꯭ꯔꯦ ꯑꯇꯩꯒꯤꯗꯤ ꯂꯣꯏ ꯁꯥꯟꯅꯈ꯭ꯔꯦ ꯑꯩꯈꯣꯏꯗ ꯑꯩꯈꯣꯏꯒꯤ ꯂꯣꯏ ꯄꯥꯜꯂꯦꯕ ꯗꯔꯒꯟꯐꯨꯠ ꯑꯩꯈꯣꯏ ꯄꯥꯟꯗ꯭ꯔꯦ ꯑꯗꯨꯅ ꯃꯊꯛꯇ ꯊꯥꯡꯒꯄ ꯌꯥꯔꯔꯣꯏ ꯅꯨꯡꯁꯥ ꯑꯃ ꯐꯪꯗꯕꯩ ꯍꯧꯗ꯭ꯔꯦ ꯅꯨꯡꯁꯥ ꯅꯨꯡꯁꯥꯗ ꯊꯝꯗꯣꯏꯔꯕ ꯎꯝ ꯅꯨꯡꯁꯥꯗ ꯑꯥ ꯃꯊꯛꯇ ꯅꯨꯡꯁꯥꯗ ꯐꯟ ꯊꯝꯗꯔꯗꯤ ꯍꯧꯗꯦꯅꯦ ꯎꯝ ꯎꯝ ꯀꯩꯅꯣ ꯍꯟꯗꯛ ꯀꯩꯅꯣꯒꯤ ꯖꯤꯗꯤꯒꯤꯗꯨꯗꯤ ꯀꯪꯀꯥꯟꯗ ꯍꯥꯏꯗꯣꯛꯀꯅꯤ ꯍꯥꯏꯒꯦ
ꯈꯪꯗꯦꯅꯦ ꯑꯟꯁꯔꯒꯤꯗꯤ ꯊꯣꯛꯈ꯭ꯔꯒ ꯀꯩꯝ ꯍꯥꯏꯔꯛꯇꯦ ꯅꯣꯔꯃꯦꯂꯥꯏꯖꯦꯁꯟꯒꯤ
ꯅꯣꯔꯃꯦꯂꯥꯏꯖꯦꯁꯟ ꯊꯣꯛꯂꯛꯑꯗꯤ ꯀꯨꯏꯔꯔꯣꯏ ꯆꯦꯟꯕ ꯈꯣꯠꯄꯩ ꯍꯥꯏꯔꯅ ꯆꯦꯜꯂꯔꯣꯏ ꯀꯩꯒꯤ
ꯆꯦꯜꯂꯔꯣꯏꯗ꯭ꯔꯕ
ꯑꯩ ꯆꯦꯟꯖꯤꯔꯗꯤ ꯈꯟꯕꯅꯦꯗ ꯈꯪꯗꯦ ꯑꯩ ꯈꯣꯡ ꯁꯣꯛ ꯈꯣꯠꯄ ꯐꯠꯇ꯭ꯔꯤ
ꯑꯩꯗꯤ ꯌꯥꯔꯔꯣꯏ ꯑꯩꯗꯤ ꯃꯔꯀ ꯌꯥꯗ꯭ꯔꯦꯉꯣ
ꯅꯣꯏ ꯇꯔ ꯆꯦꯟꯕꯩꯗꯤ ꯀꯧꯔꯛꯀꯅꯤ ꯀꯩꯅꯣ ꯆꯦꯟꯁꯤꯜꯂ ꯌꯦꯡꯉꯨ ꯀꯃꯥꯏ ꯀꯃꯥꯏꯅ ꯇꯧꯒꯦꯗꯣ
ꯎꯝ ꯑꯦꯁꯄꯤꯔꯤꯟꯁ ꯇꯥꯜꯍꯧꯒꯦ ꯍꯥꯏ
ꯎꯝ ꯑꯗꯨ ꯅꯣꯏꯇꯦꯒꯤꯗꯣ ꯄꯥꯎ ꯑꯃ ꯇꯥꯏꯅꯦ
ꯑꯥ ꯀꯩ ꯄꯥꯎ
ꯅꯣꯏ ꯉꯟꯅ ꯆꯠꯂꯤꯈꯩ ꯃꯣꯏ ꯃꯤ ꯆꯥꯝꯃ ꯆꯥꯝꯃ ꯊꯥꯏ ꯍꯥꯏꯕ ꯆꯦꯟꯕꯩꯗꯣ
ꯍꯥ
ꯑꯗꯨ ꯉꯟꯅ ꯆꯠꯂꯤꯈꯣꯏꯒꯤꯗꯤ ꯉꯟꯅ ꯆꯦꯟꯕ ꯐꯪꯏ
ꯎꯝ
ꯅꯨꯡꯁꯥ ꯁꯥꯗ꯭ꯔꯤꯉꯩꯁꯤ ꯆꯦꯜꯍꯧꯕꯗꯨꯅꯗꯤ ꯈꯔ ꯐꯅꯤ ꯅꯨꯡꯁꯥ ꯁꯥꯔꯀꯥꯟꯗ ꯆꯦꯟꯕꯗꯨꯗꯤ ꯋꯥꯅꯤ
ꯌꯥꯏꯅꯦ ꯑꯗꯨꯗꯤ ꯄꯨꯡ ꯀꯌꯥ ꯀꯌꯥꯗ ꯆꯦꯟꯅꯩ ꯍꯥꯏꯒꯦ
ꯃꯣꯏ ꯑꯌꯨꯛ ꯄꯨꯡ ꯇꯔꯨꯛꯀ ꯀꯌꯥ ꯀꯌꯥꯗꯅꯣ ꯊꯥꯏ ꯍꯥꯏꯕꯅꯤ ꯑꯍꯨꯝꯂꯛ ꯃꯔꯤꯔꯛ ꯊꯣꯛꯅ
ꯌꯥꯅꯦ ꯑꯌꯨꯛꯇ ꯆꯦꯟꯕꯅꯗꯤ ꯅꯨꯡꯉꯥꯏꯅꯤ
ꯑꯗꯨꯏ ꯅꯨꯡꯁꯥ ꯊꯣꯛꯂꯛꯇ꯭ꯔꯤꯉꯥꯏꯗ ꯆꯦꯟꯕꯗꯨꯅꯗꯤ ꯐꯗꯣꯏꯕ ꯅꯪ ꯅꯊꯟ ꯆꯦꯟꯂꯤꯔꯣ ꯀꯃꯥꯏꯅ ꯇꯧꯅꯤ
ꯏꯅꯥꯎꯄꯥ ꯑꯃ ꯆꯦꯟꯅꯤ ꯍꯥꯏꯕꯅꯦꯕ ꯃꯥ ꯑꯗꯨꯒ ꯆꯃꯤꯟꯅꯒꯦ ꯇꯧꯕꯅꯦ
ꯎꯝ ꯉꯝꯅꯕ ꯐꯖꯅ ꯆꯦꯟꯗ ꯀꯨꯏꯗꯤ ꯀꯨꯏꯔꯦ ꯑꯗꯨ ꯁꯦꯞꯇꯦꯝꯕꯔ ꯑꯥꯒꯁꯇ ꯀꯩꯅꯣꯝ ꯇꯥ ꯑꯃꯨꯛ ꯇꯧꯕꯅꯦ
ꯑꯣꯛꯇꯣꯕꯔ ꯑꯗꯨ ꯀꯥꯏꯅꯗꯤ ꯍꯥꯏꯅꯌꯦ ꯑꯗꯨ
ꯒ ꯑꯗꯨꯝ ꯊꯥ ꯑꯃꯅꯤ ꯋꯥꯠꯂꯤꯕꯨ ꯑꯣꯏꯔꯗꯤ ꯉꯝꯗꯧ ꯋꯥꯠꯂꯤ ꯊꯦꯡꯗꯔꯤꯁꯤꯅ ꯀꯩꯒꯤꯅꯣ ꯈꯪꯗꯦ ꯑꯗꯨꯃꯥꯏꯅ ꯂꯣꯏ ꯍꯥꯏꯅꯩꯌꯦꯦ ꯑꯣꯛꯇꯣꯕꯔ ꯅꯕꯦꯝꯕꯔꯗꯥꯏ ꯂꯥꯛꯇꯧ ꯃꯥꯜꯂꯦ ꯅꯣꯏ ꯅꯅꯥꯎꯄꯏ ꯕꯦꯛꯇꯤ ꯂꯩꯔꯕ ꯃꯤꯌꯥꯝꯒꯤ ꯑꯣꯏꯅ ꯂꯩꯔꯕ
ꯎꯝ ꯁꯦꯀꯦꯟ ꯍꯦꯟꯗꯣ ꯈꯔ ꯐꯥꯎꯕ ꯌꯦꯡꯉꯣꯟꯝꯕꯅꯤ ꯐꯪꯗꯦꯕ ꯉꯍꯧꯗꯕ ꯑꯗꯨꯒꯤ ꯉꯍꯥꯡꯅ ꯆꯍꯨꯝ ꯌꯥꯡꯈꯩ ꯀꯥꯞꯄꯝꯗꯤ ꯇꯧꯔꯒ ꯖꯤꯄꯦ ꯌꯥꯗ ꯊ꯭ꯔꯤ ꯅꯥꯏꯟ ꯤ ꯄꯤꯔꯝꯃꯤ
ꯎꯝ ꯍꯣꯏ ꯀꯥꯏꯗꯤ ꯂꯩꯅꯣ ꯍꯥꯏꯒꯦ
ꯍꯌꯥꯡ ꯀꯁꯄ ꯀꯔꯛꯇꯒꯤ
ꯎꯝ ꯆ ꯀꯔꯤ ꯆꯥꯔꯦꯅꯦ
ꯅꯪ ꯂꯥꯛꯅꯤ ꯍꯥꯏꯇꯥꯅꯦ ꯍꯥꯏꯣꯏꯗꯣꯔꯛꯑꯒ
ꯂꯥꯛꯀꯦ ꯇꯧꯔꯝꯕꯅꯦ ꯀꯩꯅꯣꯒꯤ ꯑꯦ ꯑꯗꯨꯣ ꯆꯠꯁꯦꯅ ꯑꯁꯤ ꯄꯥꯋꯥꯏ ꯀꯣꯂꯣꯅꯤꯒꯤꯗꯨꯗ ꯉꯍꯥꯛꯇꯪ ꯉ ꯊꯣꯛꯂꯛꯀꯦ ꯅꯣꯡ ꯆꯨꯗꯧꯔꯤ ꯃꯥꯜꯂꯦ ꯎꯝ ꯄꯋꯥ ꯀꯣꯂꯣꯅꯤꯡꯒꯤꯗꯣ ꯑꯩ ꯉꯁꯥꯏ ꯆꯠꯄꯗ ꯊꯣꯡꯕ ꯂꯣꯟꯕ ꯂꯩꯇꯕ ꯇꯧꯋꯤꯅꯦ ꯏ ꯃꯅꯥꯛꯇꯁꯨ ꯈꯔ ꯂꯩꯇ ꯍꯥꯏꯇꯥꯦ
ꯑ ꯂꯩꯌꯦ ꯂꯩ ꯈꯨꯃꯟ ꯍꯥꯏꯒ꯭ꯔꯝꯗꯥꯏꯗꯁꯨ ꯂꯩ
ꯌꯥ ꯇ ꯑꯇ ꯐꯨꯠꯆꯜꯍꯧꯒꯦ ꯇꯧꯕꯅꯦꯟꯈ꯭ꯔꯕ ꯁꯤꯖꯦꯜꯒꯤꯗ ꯑꯩ ꯊꯥꯖꯤꯟꯈ꯭ꯔꯦ ꯅꯍꯥꯟꯅ ꯅꯪ ꯊꯥꯖꯟꯗ꯭ꯔꯣ ꯍꯥꯏꯁꯔ
ꯑꯩ ꯌꯥꯗꯤꯦ ꯁꯥꯔꯇꯤꯐꯤꯀꯦꯠꯇꯣ ꯀꯩꯅꯣ ꯒ꯭ꯔꯦꯖꯨꯋꯦꯠꯀꯤ ꯄꯤꯔꯛꯇꯕꯦ
ꯆꯪꯗꯤ ꯆꯪꯕꯅꯤ ꯃꯣꯏ ꯀꯅꯣ ꯃꯥꯔ ꯀꯩꯀꯥ ꯔꯣꯜ ꯑꯃ ꯀꯩꯀꯥ ꯍꯥꯞꯄꯅꯦꯕ
ꯑꯗꯨ ꯄ ꯍꯥꯞꯆꯤꯟꯗꯨꯁꯨ ꯌꯥꯔꯝꯃꯣꯏ
ꯌꯥꯔꯋꯣꯏꯦ ꯅꯪ ꯍ ꯅꯣꯏꯅ ꯈꯜꯂꯦ ꯈꯜꯂꯣ ꯑꯗꯨ ꯀꯩꯅꯣꯒꯤ ꯃꯣꯏꯅ ꯆꯦ ꯆꯥꯡ ꯌꯦꯡꯕꯒꯤ ꯀꯧꯔꯛꯄꯗ ꯅꯪ ꯑꯗꯨꯝ ꯂꯩꯍꯧꯔꯅꯤ
ꯎꯝ
ꯏꯕꯦꯄꯅꯤ ꯑꯗ ꯍꯧꯖꯤꯛ ꯀꯩꯅꯣ ꯁꯤꯖꯦꯜꯒꯤꯗꯤ ꯆꯦꯟꯕꯤ ꯈꯣꯠꯄꯤ ꯑꯝꯇ ꯌꯥꯎꯗꯦꯕ ꯑꯦꯛꯖꯥꯝꯕꯨꯗꯤ ꯑꯅꯤ ꯊꯥꯅꯦ ꯂꯩꯌꯦ ꯁꯕꯖꯦꯛ ꯁꯕꯖꯦꯛ ꯈꯨꯗꯤꯡꯒꯤ ꯃꯤꯅꯤꯠ ꯇꯔꯥꯃꯉꯥ ꯇꯔꯥꯃꯉꯥ ꯑꯣꯏꯔꯛꯇꯤꯕ ꯀꯨꯏꯁꯟꯅ ꯀꯨꯟ ꯃꯉꯥ ꯑꯗꯨꯅꯦ ꯀꯣꯏꯁꯟ ꯀꯨꯟ ꯃꯉꯥ ꯃꯤꯅꯤꯠ ꯇꯔꯥꯃꯉꯥ ꯈꯤꯇꯅꯦ ꯀꯃꯥꯏꯅ ꯍꯣꯠꯇꯤꯅꯣ ꯈꯪꯗꯦ
ꯎꯝ ꯇ ꯆꯂꯣ
ꯎꯝ ꯑꯗꯨꯗꯤ ꯑꯗꯨ ꯆꯦꯟꯕ ꯈꯣꯠꯄ ꯌꯥꯎꯗꯕꯅꯤꯅ ꯑꯗꯨꯅ ꯐꯒꯗ꯭ꯔꯅ ꯑꯗꯨ ꯇꯥꯎꯒꯗꯅꯦ
ꯀꯈꯩ ꯒꯦꯝ ꯁꯥꯟꯅꯒꯅ ꯃꯨꯅ
ꯎ
ꯎꯝ
ꯎꯄꯥꯖꯦꯛꯈ꯭ꯔꯒ ꯁꯅꯥꯔꯤꯒ ꯄꯥꯛ ꯁꯟꯅꯗ꯭ꯔꯦ ꯌꯨꯝꯗ ꯑꯗꯨꯝ ꯗꯨ ꯇꯧꯔꯤ
ꯐꯩꯩꯅ ꯑꯐꯕ ꯇꯕ
ꯗꯨꯀꯥꯟꯗ ꯈꯔ ꯈꯔ ꯊꯥꯕ ꯀꯩꯕ
ꯑꯩꯕꯨ ꯍꯩꯖꯕ꯭ꯔꯣ ꯁꯦꯝꯕ
ꯍꯩꯌꯦꯦ ꯂꯥꯏ ꯀꯅꯦ
ꯎꯝ ꯍꯥꯏ ꯆꯜꯂꯣ ꯑꯃ ꯂꯩ
ꯃꯥ ꯇꯦ ꯍꯥꯏꯦ ꯃꯌꯥꯝꯗꯤ ꯌꯣꯟꯗ꯭ꯔꯤꯅ ꯏꯁꯤꯡ ꯐꯥꯅꯗꯤ ꯌꯣꯟꯗ꯭ꯔꯔꯤ
ꯏꯟ ꯂꯣ ꯏꯟꯖꯂꯣ ꯑꯗꯨꯗ ꯀꯩꯅꯣꯝ ꯀꯣꯡꯉꯣ
ꯀꯩꯅ ꯆꯥꯊꯕ ꯌꯥꯔꯦꯒꯦꯩꯅꯣ ꯑꯗꯨꯗ
ꯎ ꯑꯦ ꯅꯪ ꯅꯪ ꯍꯪꯗꯣꯡ ꯂꯧꯅꯤ ꯑꯗꯨꯅꯦ
ꯑꯩ ꯍꯧꯗꯣꯡꯗꯤ ꯄꯥꯝꯗꯦ ꯑꯗꯣ ꯍꯨꯏꯒꯨꯝꯕ ꯑꯣꯏꯅ ꯄꯥꯝꯃꯦ
ꯑ ꯅꯣꯡꯅꯣꯡ ꯃꯦꯍꯔꯦꯟꯗꯥ
ꯍꯥꯏꯕꯗꯤ ꯍꯥꯏꯔꯝꯕꯅꯤꯅꯦ ꯍꯧꯗꯣꯡꯛꯇ ꯂꯥꯛꯑꯕ ꯍꯨꯏꯒꯨꯝꯕ ꯑꯣꯏꯅ ꯀꯗꯣ ꯃꯥꯊꯅ ꯑꯣꯝ ꯈꯦꯊꯦ ꯆꯥꯕ ꯆꯠꯅꯤꯡꯕꯅꯦ
ꯀ
ꯀꯦꯖꯤꯆꯥꯥꯛ ꯆꯧꯁꯦ
ꯌꯥꯏꯌꯦ ꯂꯥꯛꯑꯣ ꯅꯪ ꯂꯥꯛ ꯂꯥꯛꯑꯒ ꯆꯠꯂꯨꯁꯦ
ꯀꯥꯏꯗꯤ ꯂꯩꯒꯦ ꯁꯥꯐꯝꯒꯤꯗ ꯅꯠꯇꯕ
ꯑ
ꯏꯗ ꯂꯩꯔ ꯏ ꯃꯗꯅ ꯃꯗꯔꯕ ꯎꯝ ꯑꯩꯅ ꯍꯥꯟ ꯊꯦꯡꯅꯔꯛꯇꯦ ꯑꯗꯨ ꯊꯦꯡꯅꯔꯛꯇꯦꯕ ꯎꯝ
ꯂꯩꯅꯦ ꯂꯩ ꯇꯣꯉꯅꯤ ꯀꯠꯇꯅꯤ
ꯌꯦ ꯑꯣꯏꯣꯏ ꯍꯣꯏꯄꯅꯦ
ꯎꯝ
ꯉꯁꯤꯀꯤꯡꯗ ꯎ
ꯑꯁꯣꯁꯤ ꯑꯦꯁ ꯗꯦ ꯇꯥꯏ ꯁꯟꯗꯦꯅꯤꯅ ꯄꯨꯝꯁꯨ ꯁꯨꯔꯦ ꯆꯦꯠꯟꯅ ꯆꯦꯅꯤꯡꯕꯅꯦꯕ
ꯔꯦꯁꯇꯤ ꯀꯥꯏ ꯆꯦꯟꯗꯧ ꯀꯨꯏꯗ꯭ꯔꯀꯥꯟꯁꯤꯗ
ꯌꯥꯗꯦꯅꯦ ꯆꯨꯖꯤꯛ ꯇꯧꯔꯅꯤ ꯆꯦꯜꯂꯝꯗꯥꯏꯅ
ꯌꯥꯔꯦ ꯂꯧꯈꯣꯡ ꯅꯥꯕꯗꯨꯗꯤ ꯐꯔꯕ ꯅꯪꯉꯣ
ꯌꯥꯝ ꯆꯥꯏ ꯅꯤꯔꯧꯕ ꯍꯥꯏꯒ ꯑꯍ ꯂꯨꯄꯥ ꯐꯨꯀꯤ ꯚꯤꯇꯥꯃꯤꯟ ꯄꯤ ꯑꯗꯨꯅꯦ ꯐꯔꯦ ꯐꯔꯦ ꯏꯁꯤꯡ ꯄꯦꯟ ꯇꯧꯕ
ꯑ ꯑꯩꯅ ꯍꯥꯏꯕꯗꯨꯗꯤ ꯇꯧꯋꯦ
ꯎꯠ ꯀꯩꯅꯣ
ꯅꯨꯡꯇꯤꯒꯤ ꯆꯦꯟꯁꯤꯜꯂꯗꯤ ꯐꯔꯣꯏꯕ ꯑꯗꯨꯅ ꯅꯣꯡꯃꯅ ꯁꯥꯡꯅ ꯆꯠꯄ ꯅꯣꯡꯃꯅ ꯈꯤꯇꯪ ꯀꯩꯅꯣ ꯇꯧꯕ ꯌꯥꯝ ꯊꯨꯅ ꯆꯤꯟꯁꯤꯟꯕ ꯑꯗꯨꯃꯥꯏꯅ ꯅꯣꯡ ꯅꯣꯡ ꯃꯣꯏꯒꯤ ꯀꯩꯅꯣ ꯈꯥꯏꯗꯣꯛꯑꯒ ꯇꯧꯕꯧꯕ ꯅꯠꯇ꯭ꯔꯗꯤ ꯅꯨꯡꯇꯤꯒꯤ ꯅꯪꯅ ꯆꯦꯟꯒꯗꯧꯕ ꯆꯥꯡꯗꯨ ꯇꯪ ꯆꯦꯜꯂꯒꯗꯤ ꯅꯪ ꯀꯩꯝꯇ ꯍꯦꯟꯒꯠꯂꯛꯑꯔꯣꯏꯕ ꯍꯥꯏꯗꯤ ꯅꯪ ꯍꯥꯟꯅꯒꯤ ꯈꯨꯆꯦꯜꯗꯨꯗꯤ ꯆꯦꯟꯒꯗꯕ ꯈꯤꯇꯪ ꯆꯦꯜꯂꯒ ꯂꯣꯏꯁꯤꯜꯂꯦ ꯑꯗꯨꯗꯤ ꯀꯥꯏꯗꯤ ꯏꯁꯇꯥꯃꯤꯅꯥꯒꯤ
ꯑꯗꯨꯗꯩ ꯑꯗꯩ ꯁꯣꯛꯇꯕ ꯁꯤꯕꯅꯦ
ꯁꯣꯔꯣꯛꯇ ꯆꯦꯟꯕꯗꯩꯗꯤ ꯂꯝꯄꯥꯛꯀꯨꯝꯅ ꯆꯦꯟꯕꯗꯅꯗꯤ ꯈꯣꯡꯗꯤ ꯁꯣꯛꯇꯕꯅꯤ
ꯎꯝ ꯑꯗꯨ ꯇ꯭ꯔꯦꯛꯇ ꯈꯨꯃꯟꯒꯤ ꯇ꯭ꯔꯦꯛꯇꯣ
ꯑꯣ ꯍꯣꯏ ꯌꯦꯡꯉꯁꯤ ꯐꯔꯦ ꯑꯩ ꯑꯩꯁꯨ ꯍꯥꯏꯒꯠꯂꯛꯅꯕꯅꯕ ꯇꯧꯔꯒꯦ ꯑꯗꯨ ꯊꯦꯡꯅꯔꯁꯤ ꯎꯝ ꯎꯝ ꯊꯝ ꯊ